ꯍꯜꯂꯣ
ꯍꯜꯂꯣ ꯇꯥꯏꯌꯦ
ꯆꯥꯛ ꯆꯥꯔꯕꯣ
ꯆꯥꯕ ꯂꯣꯏꯔꯦ ꯅꯪꯗꯤ
ꯆꯥꯗ꯭ꯔꯤ
ꯀꯔꯤꯒꯤ ꯑ ꯑꯈꯣꯏꯗꯤ ꯗꯥꯜ ꯈꯛꯇꯅꯦ
ꯗꯥꯜ ꯗꯨꯝ ꯆꯥ ꯂꯩꯔꯕ‌ꯣ
ꯀꯔꯤꯅꯣ ꯅꯪ ꯕꯦꯛꯒ꯭ꯔꯥꯎꯟꯁꯤꯗꯤ
ꯍꯥ
ꯅꯪꯒꯤ ꯕꯦꯛꯒ꯭ꯔꯥꯎꯟꯁꯤꯗꯤ ꯇꯥꯕ꯭ꯔꯣ
ꯑꯥ ꯂ‌ꯣꯏꯗ꯭ꯔꯤ
ꯄꯨꯡ ꯀꯌꯥ ꯂꯣꯏꯕ꯭ꯔꯣ
ꯅꯪꯗꯤ ꯀꯔꯤꯒꯤ ꯆꯥꯛ ꯆꯥꯗꯕ꯭ꯔꯥ
ꯍꯥ
ꯀꯔꯤꯒꯤ ꯍꯧꯖꯤꯛ ꯐꯥꯎ ꯆꯥꯛ ꯆꯥꯗ꯭ꯔꯒ ꯂꯩꯕ꯭ꯔꯥ ꯂꯩꯕ꯭ꯔꯣ
ꯄꯨꯡ ꯇꯔꯥ ꯄꯨꯡ ꯇꯔꯥ ꯃꯈꯥꯏ ꯑꯗꯨꯋꯥꯏꯗ ꯆꯥꯛ ꯆꯥꯗꯣꯏꯅꯤ
ꯊ‌ꯦꯡꯉꯤꯀꯣ
ꯑ ꯊ‌ꯦꯡ ꯊ‌ꯦꯡ ꯆꯥ ꯉꯁꯤꯗꯤ ꯄꯣꯔꯇꯨꯒꯥꯜ ꯁꯥꯟꯅꯗꯣꯏꯅꯤ ꯑꯍꯥꯎ ꯑꯍꯥꯎꯕ ꯆꯥꯗꯣꯏꯅꯤ ꯇꯧꯔꯤꯁꯤ
ꯑꯩꯁꯨ ꯌꯦꯡꯗꯣꯏꯅꯦ ꯄ‌ꯣꯔꯇꯨꯒꯜꯁꯇꯤ ꯑꯩꯅ ꯈ꯭ꯋꯥꯏꯗꯒꯤ ꯁꯞꯄꯣꯔꯠ ꯇꯧꯕꯅꯤꯅ ꯄ‌ꯣꯔꯇꯨꯒꯜꯁꯈꯛ
ꯑꯥ ꯐꯖꯕꯅꯦ ꯉꯝꯗꯧ ꯃꯥꯟꯕ꯭ꯔꯥ ꯄ‌ꯣꯗꯧ ꯃꯥꯟꯕ꯭ꯔꯥ ꯀꯃꯥꯏꯅ ꯈꯟꯒꯦ
ꯉꯝꯒꯅꯤꯗ ꯁ‌ꯣꯏꯗꯅ ꯄ‌ꯣꯔꯇꯨꯒꯜꯁ
ꯀꯥꯔ ꯃꯤ ꯈꯣꯏ ꯀꯥꯡꯕꯨ
ꯍꯥ ꯌꯥꯔꯤ ꯄ‌ꯣꯠ
ꯑꯍꯥꯎꯕ ꯄꯤꯗ꯭ꯔꯣ ꯅꯣꯏ ꯍꯞꯇꯥ ꯍꯞꯇꯥ ꯑꯃꯗ ꯁꯥꯒꯨꯝꯕ ꯄꯤꯗ꯭ꯔꯣ ꯑꯅꯤꯔꯛꯒꯨꯝꯕ
ꯑꯅꯤꯔꯛꯒꯨꯝꯕ ꯑ ꯄꯤꯌꯦ ꯑꯖ ꯁꯟꯗꯦꯒ ꯊꯔꯁꯗꯦꯗ ꯑꯍꯥꯎꯕ ꯄꯤꯌꯦ ꯑꯗꯨꯒ ꯌꯦꯟꯗ꯭ꯔꯨꯝ ꯁꯨ ꯅꯨꯃꯤꯠ ꯑꯅꯤ ꯄꯤꯌꯦ
ꯎ ꯁꯥ ꯊꯣꯡꯕꯗꯣ ꯍꯥꯎꯕ꯭ꯔꯥ ꯀꯃꯥꯏꯅ ꯇꯧꯔ ꯃꯣꯏ ꯈꯨꯊꯣꯡꯗ‌ꯣ
ꯈꯪꯗ‌ꯦꯗ ꯍꯥꯎꯗꯦ
ꯌꯦꯟ ꯈꯗ꯭ꯔꯣ
ꯑꯗꯨꯗꯣꯅ ꯌꯦꯟ ꯈꯛꯇꯅꯦ ꯌꯦꯟꯅ ꯍꯥꯏꯔꯁꯨ ꯑꯂꯨ ꯈꯛꯇꯅꯦ ꯃꯤꯡꯒꯤ ꯈꯛꯇꯔ ꯌꯦꯟ ꯍꯥꯏꯕꯅꯦ
ꯃꯅꯝ ꯈꯛꯇ꯭ꯔꯥ
ꯀꯔꯦ ꯀꯏ ꯍꯥꯏꯕ꯭ꯔꯥ ꯎꯝ
ꯑ
ꯌꯦꯟ ꯆꯥꯕ ꯐꯪꯗꯦ ꯌꯦꯟꯅꯤ ꯍꯥꯏꯔꯒ
ꯎꯝ ꯑꯍꯥꯎꯕ ꯆꯥꯅꯤꯡꯉꯝꯃꯅꯤꯅꯦ ꯑꯗꯨꯗꯤ
ꯆꯅꯤꯡ꯭ꯔꯗꯤꯌꯥ
ꯦꯝ ꯅꯁ
ꯁꯅꯥ
ꯌꯥꯔꯤꯕ꯭ꯔꯣ
ꯎꯝ
ꯁꯥꯟꯅꯥꯅꯕ꯭ꯔꯕ
ꯁꯨꯅꯥꯕꯅꯦ ꯁꯅꯁꯤꯔꯥ
ꯍꯦꯅ ꯇꯧꯁꯤ
ꯏ ꯊꯤ ꯀꯥꯗꯣꯏꯔꯦ ꯍꯥꯏꯗꯤ
ꯁꯦꯍꯦ
ꯁꯤꯃ ꯍꯥꯏꯔꯒ
ꯑꯥ ꯑꯩ ꯊꯤꯛꯇꯤ ꯏꯂꯥꯏ ꯂꯥꯏꯔꯦ ꯅ ꯅꯣꯏꯒꯤꯗꯤ
ꯍꯥꯝ
ꯑꯩꯊꯦꯛꯛꯇꯗꯤ ꯏꯂꯥꯏ ꯂꯥꯏꯔꯅꯦ ꯅꯣꯏꯒꯤꯗꯤ
ꯍꯥ ꯏꯗꯅꯦꯦ
ꯎꯝ
ꯅꯪꯁꯨ ꯀꯥꯅꯤꯡꯉꯗꯤ ꯑꯩ ꯑꯩꯒ ꯁꯥꯟꯅꯃꯤꯟꯅꯔ ꯑꯩ ꯄꯨꯁ ꯇꯧꯕꯤꯒꯦ ꯑꯩ ꯀꯦꯔꯤ ꯇꯧꯕꯤꯒꯦ
ꯑ ꯌꯥꯏꯌꯦ ꯌꯥꯏ
ꯈꯪꯗꯦ ꯀꯔꯤ ꯀꯔꯤ ꯊꯕꯛ ꯇꯧꯔꯒ ꯂꯩꯕꯅꯤ
ꯍꯥꯏꯔꯣ
ꯎꯝ
ꯑꯩꯈꯣꯏꯗꯤ ꯑꯩꯈꯣꯏꯒꯤ ꯊꯕꯛ ꯑꯗꯨꯝ ꯇꯧꯔ ꯂꯩꯔꯦ ꯊꯕꯛ ꯂꯣꯏꯔꯒ ꯏꯔꯨꯖꯕ ꯂꯣꯏꯔꯦ
ꯇꯨꯞꯔꯒ ꯆꯥꯔꯒ ꯂꯩꯕ꯭ꯔꯥ
ꯀꯕꯥ
ꯇꯣꯝꯔꯒ ꯆꯥꯔꯒ ꯇꯣꯃꯔꯒ ꯆꯥꯔꯒ ꯂꯩꯕ꯭ꯔꯥ
ꯑꯩꯈꯣꯏꯗꯤ ꯊꯕꯛ ꯇꯧꯋꯦ ꯍꯥꯏꯔꯒ ꯇꯨꯝꯕ ꯆꯥꯕ ꯇꯧꯔ ꯂꯩꯕ꯭ꯔꯥꯅꯨꯛ ꯍꯪꯉꯛꯏ
ꯃꯥꯟꯗꯕ ꯊꯕꯛ ꯇꯧꯋꯦ ꯍꯥꯏꯕꯗ
ꯊꯕꯥ ꯀꯃꯥꯏꯅ ꯇꯧꯔꯤꯁꯦ
ꯁꯀꯥ ꯃꯥꯟꯗ ꯍ
ꯑꯩ ꯊꯃ ꯇꯧꯗꯣ ꯃꯥꯟꯗꯕꯔꯥ
ꯎꯝ ꯇꯨꯝꯔꯒ ꯆꯥꯔꯒ ꯌꯦꯡꯉꯒ ꯂꯩꯅꯤꯡꯉꯥꯏ ꯃꯥꯜꯂꯦ
ꯑꯪꯒꯤꯁ ꯑꯩꯉꯣꯟꯗ ꯁꯤꯇ ꯃꯥꯅꯦ
ꯎ
ꯅꯣꯏꯗꯤ ꯁꯨꯇꯤ ꯑꯃ ꯄꯤꯗ꯭ꯔꯣ
ꯍꯥꯥ
ꯚꯦꯀꯦꯁꯟꯒꯨꯝꯕ ꯄꯤꯗ꯭ꯔꯣ
ꯍꯥꯏꯕꯗꯤ
ꯅꯣꯏ ꯏꯗꯣ ꯕꯦꯀꯦꯁꯟꯒꯨꯝꯕ ꯄꯤꯗ꯭ꯔꯕꯕ
ꯍꯣꯏ ꯄꯤꯗꯦ
ꯍꯣꯏ
ꯚꯦꯀꯦꯁꯟ ꯂꯩꯇꯦ ꯑꯩꯈꯣꯏꯗ
ꯌꯨꯝ ꯆꯥꯗꯕ ꯀꯨꯏꯔꯕꯣ
ꯅ ꯎꯝ
ꯌꯨꯝ ꯆꯠꯇꯕ ꯀꯨꯏꯔꯕ꯭ꯔꯃ
ꯈꯪꯗ ꯍꯝ
ꯅꯣꯡ ꯆꯨꯔꯒ ꯏꯁꯤꯡ ꯆꯥꯎꯗ꯭ꯔꯗꯤ ꯑꯩꯈꯣꯏ ꯗꯤꯚꯕꯤꯤꯀꯦꯁꯟ ꯂꯩꯇꯦ
ꯑ ꯌꯨꯝꯗꯤ ꯆꯥꯅꯤꯡꯉꯝꯅꯤꯅꯦ ꯍꯥꯏ
ꯎꯝ ꯑꯗꯨ ꯑꯣꯏꯔꯁꯨ ꯀꯨꯏꯗ꯭ꯔꯔꯤꯗ ꯑꯩꯈꯣꯏ ꯑꯦꯛꯖꯥꯝ ꯂꯣꯏꯔꯒ ꯌꯨꯝ ꯆꯠꯇꯣꯏꯅꯦ
ꯀꯔꯝ ꯀꯥꯟ ꯊꯥꯗꯦꯕ
ꯑꯒꯁ ꯁꯕꯦꯟꯇꯤꯟꯗ ꯊꯥꯅ
ꯅꯨꯃꯤ ꯀꯌꯥ ꯊꯥꯗꯦꯕ
ꯅꯨ ꯃꯤꯠ ꯎ ꯍꯞꯇꯥ ꯑꯃꯒꯨꯝꯕ ꯊꯥꯒꯅꯤ ꯄ꯭ꯔꯦꯛꯇꯤꯀꯦꯜ ꯌꯥꯎꯕꯒꯤ
ꯑ ꯑꯗꯨ ꯂꯣꯏꯔꯗꯤ ꯑꯦꯛꯖꯥꯝ ꯂꯣꯏꯔꯗꯤ ꯊꯥ ꯑꯃꯃꯨꯛ ꯁꯨꯗꯤꯤ ꯄꯤꯕꯤꯔꯕ
ꯊꯥ ꯃꯥꯟꯗ ꯍꯞꯇꯥ ꯃꯅꯤ ꯆꯨ ꯁꯨꯔꯨꯔꯦ ꯑꯗꯨ ꯑꯣꯏꯔꯁꯨ ꯌꯨꯝ ꯆꯠꯀꯅꯤ
ꯎ ꯑ ꯑꯃ ꯍꯥꯊ ꯑꯣꯏꯔꯁ ꯆꯠꯇꯣ ꯃꯥꯂꯤ ꯅꯉꯁꯤ
ꯎꯁꯣꯏ ꯆꯥꯅꯤꯡꯉ ꯂꯩꯕꯅꯤꯅ ꯎꯁꯣꯏ ꯆꯥꯕ ꯐꯪꯗꯣꯏꯅꯦ ꯍꯟꯗꯛꯁꯦ ꯑꯩ
ꯆꯪ ꯑ ꯈꯪꯗꯦ ꯏꯟꯁꯥꯡ ꯑꯍꯥꯎ ꯑꯍꯥꯎꯕ ꯄꯨꯔꯛꯑꯣ ꯅꯪꯁꯨ ꯀꯔꯤꯅ
ꯑ
ꯁꯨꯡꯨꯡꯂꯥꯛ ꯂꯥꯛꯇꯅꯦ ꯅꯪꯒꯤꯅ ꯆꯪꯅꯤꯡ ꯅꯨꯄꯤꯕꯨ ꯌꯦꯡꯅꯤꯡꯉꯥꯏꯅꯤꯉ ꯎꯝ
ꯅ ꯏꯟꯖꯥꯡ ꯆꯥꯅꯤꯡꯕ꯭ꯔꯅꯦ ꯑꯩꯈꯣꯏ ꯅꯅꯥꯛꯅꯅꯥꯔꯗꯤ ꯀꯩꯅꯣ ꯇꯧꯕ ꯌꯥꯏꯕꯀꯣ ꯂꯥꯞꯅ ꯂꯩꯕꯅꯤꯅ ꯅꯣꯏꯁꯨ ꯄꯥꯏ ꯂꯩꯇꯦ
ꯅꯣꯡꯃ ꯀꯣꯏꯔꯛꯑꯣ ꯀꯔꯤꯅꯣ ꯌꯦꯟꯁꯥꯡ ꯑꯍꯥꯎꯕ ꯄꯨꯔꯒ
ꯎꯝ ꯅꯣꯡꯃ ꯑꯩ ꯀꯩꯅꯣꯝꯃ ꯊꯥꯔꯛꯑꯒꯦ ꯅꯪꯉꯣꯟꯗ ꯍꯧꯖꯤꯛꯇꯤ ꯑꯩꯒꯤ ꯀꯩꯅꯣ ꯇꯧꯔ ꯂꯩꯔꯤꯕ ꯗꯦꯂꯤꯚꯔꯤꯒꯨꯝꯕ ꯇꯧꯔꯒ ꯊꯥꯔꯛꯀꯦ
ꯅꯣꯡꯃ ꯀꯣꯏꯕ ꯆꯠꯁꯦ ꯑꯗꯨ ꯑꯗꯨꯗꯤ ꯅꯪ ꯊꯕꯛ ꯂꯩꯇꯕ ꯃꯇꯝꯗ
ꯎꯝ ꯐꯠꯇꯦꯦ ꯍꯞꯇꯥ ꯑꯃꯗ ꯅꯣꯏ ꯁꯨꯇꯤ ꯑꯝꯇ ꯐꯪꯗꯕ꯭ꯔꯣ ꯄ꯭ꯔꯥꯏꯁ ꯑꯝꯇ ꯐꯪꯗꯕ꯭ꯔꯕ
ꯎꯝ
ꯔꯦꯁ ꯑꯝꯇ ꯐꯪꯗꯕ꯭ꯔꯕ ꯍꯥꯏꯗꯤ ꯋꯤꯛꯀꯦꯟꯒꯨꯝꯕ ꯂꯩꯇꯧꯔꯕ ꯅꯣꯏꯁꯦ
ꯎꯝ ꯁꯟꯗꯦꯒꯨꯝꯕ ꯈꯛꯇꯅꯦ
ꯁꯟꯗꯦꯗꯁꯨꯗꯤ ꯐꯪꯈ꯭ꯔꯕ
ꯎꯝ ꯁꯟꯗꯦꯦ ꯁꯟꯗꯦ ꯈꯥꯛꯛꯇ
ꯀꯥꯔꯁꯒꯨꯝꯕ ꯆꯠ꯭ꯔꯣ
ꯎꯝ ꯑꯦꯄ꯭ꯂꯤꯀꯦꯁꯟꯒꯨꯝꯕ ꯂꯧꯔꯗꯤ ꯆꯠꯄ ꯌꯥꯏ ꯑꯗꯨ ꯑꯣꯏꯔꯁꯨ ꯅꯨꯡꯇꯤꯒꯤ ꯆꯠꯄ ꯌꯥꯗꯦ
ꯑꯥ
ꯃꯤ ꯈꯥꯏꯔꯒ ꯆꯠꯄꯅꯦ ꯑꯩꯈꯣꯏꯁ
ꯑꯥ
ꯍꯥꯟꯟꯅ ꯑꯩꯈꯣꯏ ꯁꯨꯇꯤ ꯐꯪꯉꯦꯕ ꯑꯗꯨ ꯃꯇꯝꯗ ꯑꯩꯁꯨ ꯆꯥꯔꯖ ꯆꯠꯄꯅꯤ
ꯀꯥꯏ
ꯁꯟꯗꯦ ꯑꯅꯤꯒꯨꯝꯕ
ꯑꯃ ꯁꯥꯔ ꯆꯠ ꯂꯩꯕꯣ ꯅꯗꯤ
ꯁꯤ ꯎꯝ ꯑꯩꯈꯣꯏ ꯑꯪꯀꯜ
ꯑꯥ ꯑ
ꯏꯊꯟꯇ ꯆꯠꯄꯅꯦ
ꯁꯔ ꯁꯕꯨꯅꯤ ꯑꯕꯤꯌꯥꯟ ꯆ
ꯎꯝ
ꯁꯍꯔꯁꯥꯕꯨ ꯎꯃꯤ ꯀꯃꯤꯦ
ꯅꯪꯗꯤ ꯅꯪꯒꯤ ꯅꯨꯄꯤꯒ ꯅꯨꯡꯉꯥꯏꯔꯤꯕ꯭ꯔꯣ ꯈꯟꯅꯗꯕ꯭ꯔꯥ ꯈꯥꯗꯦ ꯈꯥꯟꯗꯦꯀꯣ ꯍꯧꯖꯤꯛ ꯀꯥꯟꯗꯦ ꯅꯣꯏꯅꯤ ꯈꯅꯕꯅ ꯈꯥꯟꯅꯕꯅ ꯑꯩꯗꯤ ꯇꯨꯝꯕ ꯌꯥꯔꯦ
ꯍꯒꯦꯗ ꯍꯥꯏ ꯑꯗꯨ ꯇꯥꯔꯒ ꯑꯥꯏ ꯇꯥ꯭ꯔꯅꯤ ꯅꯪꯒꯣ
ꯑꯗꯨꯝ ꯂꯩꯃꯤꯟꯅ ꯃꯇꯝꯗ ꯑꯗꯨꯝ ꯇꯥꯏ
ꯀꯅꯥꯅ ꯈꯠꯅꯕ ꯍꯧꯕ꯭ꯔꯥ ꯍꯥꯏꯕꯗꯨꯅꯁꯨ ꯈꯪꯉꯕꯅꯤꯅ
ꯍ ꯑꯗꯨ ꯈꯪꯂꯦ ꯑꯗꯣ ꯑꯗꯨ ꯑꯣꯏꯔꯁꯨ ꯈꯟꯅꯅꯕꯗꯣ ꯑꯗꯨꯝ ꯇꯥꯛꯑꯦ ꯀꯅꯥꯅ ꯂꯥꯟꯕ꯭ꯔꯥ ꯀꯅꯥꯅ ꯆꯨꯝꯕ꯭ꯔꯥ ꯈꯪꯗ꯭ꯔꯦ ꯃꯥꯒꯤꯦ ꯃꯥꯒꯤꯦ ꯆꯣꯝꯕꯅꯦꯅ
ꯃꯤ ꯑꯃꯅ ꯍꯥꯏꯔꯗꯤ ꯃꯤ ꯑꯃꯅ ꯆꯨꯝꯕꯒꯨꯝ ꯇꯧꯋꯦ ꯑꯗꯨꯒ ꯃꯤ ꯑꯃꯅ ꯍꯥꯏꯔꯗꯤ ꯃꯤ ꯑꯃꯅ ꯆꯣꯝꯕꯒꯨꯝ
ꯎꯝ ꯎꯝ
ꯋꯥꯍꯩ ꯐꯥꯎꯗꯤ ꯄꯤ ꯂꯩꯌꯦꯦ
ꯎꯝ ꯑꯣ ꯀꯗꯣꯛꯒ꯭ꯔꯤꯅꯁꯦꯡꯕ ꯍꯥꯏꯔ
ꯎꯝ
ꯎꯝ ꯍꯥ ꯕꯣꯡ ꯉꯥꯏꯕ ꯋꯥꯔꯦꯗ ꯇꯧꯔꯤꯁꯦ
ꯍ ꯍꯥ ꯑꯩꯁꯨꯅꯦꯦ ꯅꯣꯏꯗꯤ ꯀꯔꯤ ꯀꯗꯥꯏꯗꯒꯤ ꯌꯦꯡꯕ꯭ꯔꯣ
ꯐꯣꯟꯗꯤ ꯌꯦꯡꯕꯅꯦꯁꯨ
ꯁ ꯑꯩꯁꯨ ꯌꯦꯡꯅꯤꯡꯉꯦ ꯑꯗꯨꯕꯨ ꯑꯩꯒꯤ ꯑꯩ ꯌꯦꯡꯕꯗꯣ ꯆꯠꯇ꯭ꯔꯦ ꯀꯔꯤꯒꯤꯔꯥ ꯈꯪꯗꯦ ꯆꯪꯕ ꯌꯥꯗꯦꯕ ꯑꯩꯒꯤꯁꯨ ꯊꯥꯕꯤꯌꯣ
ꯑꯔꯀꯦꯀꯦ ꯑꯩꯈꯣꯏꯗꯤ ꯔꯤꯆꯥꯔꯖ ꯇꯧꯕ ꯖꯤ ꯐꯥꯏꯚꯒꯤ ꯀꯩꯅꯣꯗꯣ ꯌꯦꯡꯕꯅꯦ
ꯁꯤꯌꯔ ꯇꯧꯕ ꯌꯥꯗꯕ꯭ꯔꯣ
ꯑꯗꯨꯗꯤ ꯁꯤꯌꯔ ꯇꯧꯕ ꯌꯥꯔꯣꯏ ꯑꯩꯈꯣꯏ ꯃꯤ ꯑꯍꯨꯝ ꯄꯥꯏꯌꯦꯕ ꯑꯦꯀꯥꯎꯟ ꯑꯃꯗ ꯃꯤ ꯑꯍꯨꯝꯗꯒꯤ ꯍꯦꯟꯅ ꯁꯤꯖꯤꯟꯅꯕ ꯌꯥꯗꯕ
ꯉꯗꯤ ꯀ꯭ꯋꯥꯇꯔ ꯐꯥꯏꯅꯦꯜꯅꯀꯣ
ꯀ꯭ꯋꯥꯇꯔ ꯐꯥꯏꯅꯦꯜ ꯀꯥ ꯑꯗꯨꯅꯤ
ꯎꯝ ꯔꯥꯡꯕ꯭ꯔꯥꯖꯕ ꯌꯥꯝ ꯅꯨꯡꯁꯤ
ꯑꯁ ꯃꯣꯏ ꯀꯣꯔꯣꯆꯇꯨ ꯌꯥꯗꯃꯤ
ꯑꯗꯨ ꯑꯣꯏꯔꯁꯨ ꯅꯤꯔꯃꯜꯕꯨ ꯅꯨꯡꯁꯤꯌꯦꯅ
ꯑꯗꯨꯅꯦ ꯅꯦꯃꯥꯔ ꯈꯣꯏꯗꯨ ꯈꯔ ꯉꯟꯅ ꯆꯪꯍꯟꯒꯗꯕꯅꯦꯕ ꯝꯗꯥ ꯆꯪ ꯍꯜꯂ ꯀꯗꯥꯌꯦꯗꯤ
ꯎꯝ ꯌꯥꯝ ꯅꯨꯡꯁꯤꯕꯗ
ꯃꯣꯏ ꯕꯤꯅꯥꯎꯗꯤꯤ ꯀꯥꯎꯕꯗꯨꯁꯨ ꯅꯝꯕꯔ ꯁꯚꯦꯟ ꯕꯤꯅꯤꯒꯤ ꯀꯥꯎꯍꯟꯗꯧꯕꯅꯦ ꯑꯗꯣ ꯑꯦꯃꯥꯟ ꯇꯥꯗꯕ ꯃꯤꯁꯤꯡꯗꯣ ꯀꯥꯎꯍꯜꯂꯗꯅꯕ
ꯑꯗꯣꯣꯏꯁꯨ